ꯑꯣꯏ
ꯀꯩꯗꯧꯔꯤꯒꯦ
ꯀꯩꯁꯨ ꯇꯧꯗꯦꯗ ꯑꯗꯨꯝ ꯐꯝꯔꯒ ꯂꯩꯌꯦ ꯍꯧꯖꯤꯛꯗꯤ
ꯎꯝ ꯆꯥꯛꯇꯤ ꯆꯥꯔꯕ꯭ꯔꯣ
ꯆꯥꯛ ꯆꯥꯗꯔꯤꯌꯦ
ꯌꯥꯝ ꯊꯦꯡꯉꯦꯅ ꯀꯔꯤ ꯀꯩꯇꯧꯔꯦ
ꯆꯥꯛ
ꯎꯝ
ꯆꯥꯛ ꯐꯥꯎ ꯊꯣꯡꯕ ꯍꯧꯗ꯭ꯔꯤꯌꯦ
ꯎꯝ ꯊꯦꯡꯉꯦ ꯌꯥꯝꯅ ꯑꯗꯨꯗꯤ ꯀꯔꯝ ꯀꯔꯝ ꯀꯥꯟꯗ ꯆꯥꯒꯗꯧꯕ
ꯊꯣꯡꯅꯤꯡꯉꯥꯏ ꯃꯤ ꯂꯩꯇꯕ ꯉꯁꯤꯗꯣ ꯊꯣꯡꯅꯤꯡꯉꯥꯏ ꯃꯤ ꯂꯩꯇꯕ ꯑꯗꯨꯒꯤ ꯊꯣꯡꯗ꯭ꯔꯤꯌꯦ ꯊꯣꯡꯕ ꯈꯔ ꯂꯩꯔꯗꯤ ꯊꯣꯡꯕ ꯍꯧꯗꯤ ꯍꯧꯔꯅꯤ
ꯀꯔꯤ ꯀꯔꯤ ꯑꯦꯟꯁꯥꯡ ꯊꯣꯡꯒꯗꯧꯕꯅꯣ ꯎꯝ ꯑꯍꯥꯎꯕ ꯊꯣꯡꯒꯗꯧꯕ ꯃꯥꯂꯦꯗ
ꯑꯍꯥꯎꯕ ꯇꯥꯍꯧꯕꯗꯤ ꯈꯪꯗꯦ ꯑꯥ ꯍꯧꯕꯗꯤ ꯊꯣꯡꯇꯣꯏ ꯃꯥꯟꯗꯦ ꯑꯍꯧ ꯑꯍꯧꯕ ꯊꯣꯡꯕ ꯇꯧꯔꯗꯤ ꯉꯁꯥꯏ ꯊꯣꯡꯉꯅꯦꯕꯀꯣ
ꯎꯝ
ꯌꯦꯟꯂꯨꯝꯒꯨꯝꯕ ꯑꯗꯨꯒ ꯑꯂꯨꯒꯨꯝꯕ ꯑꯇꯔꯒꯨꯝꯕ ꯑꯗꯨꯒ ꯃꯅꯦꯟ
ꯌꯦꯟꯗꯪ ꯍꯥꯏꯕꯗꯤ ꯌꯦꯟꯗꯪ ꯍꯥꯏꯕꯗꯤ ꯀꯥ ꯀꯥꯀꯔꯤ ꯀꯔꯤꯔꯣ
ꯀꯔꯤꯅꯣ ꯅꯪ ꯍꯥꯏꯕꯗꯤ ꯍꯥꯏꯕꯗꯣ ꯀꯔꯤꯅꯣ
ꯌꯦꯟ ꯌꯦꯟ ꯌꯦꯟꯗꯪ ꯍꯥꯏꯕꯗꯣ ꯀꯔꯝꯕꯔꯣ
ꯌꯦꯟꯗꯤ ꯊꯣꯡꯇꯣꯏ ꯃꯥꯟꯗꯦꯕꯀꯣ ꯉꯁꯤꯗꯤꯀꯣ
ꯅꯠꯇꯦ ꯅꯠꯇꯦ ꯅꯪꯅ ꯅꯪꯅ ꯍꯧꯖꯤꯛ ꯌꯦꯟꯗꯪ ꯌꯦꯟꯗꯪ ꯍꯥꯏꯕ ꯇꯥꯏꯅꯦ ꯌꯦꯟꯗꯪ ꯌꯦꯟ ꯅꯠꯇꯕ ꯌꯦꯟꯗꯪ
ꯌꯦꯟꯔꯨꯝ ꯍꯥꯏꯕ
ꯑꯣ
ꯑꯩꯗꯤ ꯌꯦꯟꯔꯨꯝꯗꯤ ꯍꯥꯏꯕꯀꯣ
ꯑꯣ
ꯌꯦꯟꯔꯨꯝ ꯕꯣꯏꯜ ꯇꯧꯔꯒ ꯆꯥꯗꯧ ꯃꯥꯜꯂꯦ ꯃꯩ ꯂꯥꯛꯇꯦꯅꯦ ꯑꯩꯈꯣꯏꯔꯣꯝꯗ ꯅꯣꯏꯔꯣꯝꯗ ꯂꯥꯛꯄꯔꯣ
ꯑꯩꯈꯣꯏꯗꯗꯤ ꯂꯥꯛꯑꯦ ꯃꯩꯃꯨꯠ ꯇꯦ ꯉꯁꯤ ꯃꯩꯃꯨꯠꯇꯦ ꯉꯁꯤꯒꯤ
ꯑꯗꯨꯗꯤ ꯅꯨꯡꯉꯥꯏꯔꯦꯅꯦ ꯅꯣꯏꯅ
ꯁꯥꯌꯦꯗ ꯃꯩ ꯃꯨꯠꯇꯦ ꯍꯥꯏꯔꯁꯨ ꯅꯨꯡꯁꯥ ꯁꯥꯕꯁꯤꯗ ꯑꯁꯤꯅ ꯍꯦꯟꯅ ꯁꯥꯏ ꯅꯣꯡ ꯅꯣꯡꯗꯤ ꯑꯗꯨꯝ ꯅꯣꯡꯗꯤ ꯑꯗꯨꯝ ꯃꯪꯉꯦ ꯑꯩꯈꯣꯏ ꯁꯤꯗ
ꯐꯦꯟꯒꯨꯝꯕ ꯌꯨꯁ ꯇꯧꯗ꯭ꯔꯣ ꯅꯣꯏꯗꯤ
ꯇꯧꯋꯦ ꯐꯦꯟ ꯌꯨꯁ ꯇꯧꯔꯁꯨ ꯑꯗꯨꯝ ꯀꯨꯏꯅ ꯐꯦꯟ ꯑꯥ ꯐꯦꯟꯗꯨ ꯀꯨꯏꯅ ꯊꯥꯔꯀꯥꯟꯗꯗꯤ ꯍꯦꯟꯅ ꯁꯥꯒꯠꯄꯗꯣ ꯄꯨꯜꯂꯞ ꯅꯨꯡꯁꯥꯒꯤ ꯃꯅꯤꯟꯒ ꯀꯩꯒ ꯄꯨꯜꯂꯞ ꯁꯥꯒꯠꯃꯤꯟꯅꯕꯗꯨ
ꯑꯠꯆꯥ ꯆꯥ ꯆꯥ ꯆꯥꯛ ꯆꯥꯔꯕꯣ ꯅꯣꯏꯗꯤ
ꯆꯥꯗ꯭ꯔꯤ ꯑꯩꯈꯣꯏ ꯊꯣꯡꯕ ꯂꯣꯏꯗ꯭ꯔꯤ ꯊꯣꯡꯕꯗꯤ ꯍꯧ꯭ꯒꯔꯦ ꯏꯃꯥꯅ
ꯅꯪꯅ ꯊꯣꯡꯈ꯭ꯔꯣ ꯉꯁꯤꯗꯤ
ꯑꯩ ꯊꯣꯡꯕ ꯍꯩꯇꯤꯌꯦ ꯆꯥꯛ
ꯆꯥꯛ ꯊꯣꯡꯕ ꯍꯥꯏꯗꯦ
ꯎꯝ
ꯑꯉꯛꯄꯅꯤꯍꯦ ꯀꯔꯤ ꯊꯕꯛ ꯇꯧꯒꯦ ꯑꯗꯨꯗꯤ ꯅꯪ
ꯑꯩ ꯑꯩ ꯆꯥꯛ ꯊꯣꯡꯕꯒꯤ ꯃꯇꯝ ꯌꯧꯗ꯭ꯔꯤꯕꯩꯅꯦꯗ ꯑꯩꯈꯣꯏ ꯏꯃꯥꯅ ꯊꯣꯡꯕꯩ ꯎꯝ ꯏꯃꯥꯅ ꯊꯣꯡꯕꯁꯨ ꯌꯥꯗꯦ
ꯅꯪꯕꯨ ꯊꯣꯡꯍꯟꯗꯦꯕ
ꯑꯧ ꯏꯃꯥꯅ ꯊꯣꯡꯒꯦ ꯍꯥꯏꯕꯁꯨ ꯌꯥꯗꯦ
ꯆꯍꯤ ꯀꯌꯥ ꯁꯨꯔꯦ ꯑꯗꯨꯗꯤ ꯅꯪ
ꯆꯍꯤꯗꯤ ꯍꯥꯏꯕ ꯌꯥꯗꯦ
ꯀꯔꯤꯒꯤ
ꯆꯍꯤꯗꯤ ꯍꯥꯏꯗꯣꯛꯄ ꯌꯥꯗꯦ ꯒꯦꯁ
ꯀꯔꯤ ꯒꯦꯁ
ꯎꯝ ꯆꯍꯤꯗꯤ ꯑꯩ ꯃꯤꯗ ꯍꯥꯏꯗꯦ ꯍꯥꯏꯕ ꯌꯥꯗꯦ
ꯗꯨꯗꯤ ꯒꯦꯁ ꯇꯧꯔꯗꯤ ꯆꯨꯝꯕꯨ ꯆꯨꯝꯃꯗꯤ ꯑꯩꯅ ꯍꯥꯏ ꯍꯥꯏꯕꯗꯣ ꯌꯥꯕ꯭ꯔꯣ
ꯍꯥꯏꯔꯒ ꯌꯦꯡꯉꯣ ꯍꯥꯏꯔꯒ ꯌꯦꯡꯉꯨꯅꯦ
ꯑꯗꯨꯗꯤ ꯒꯦꯁ ꯇꯧꯕ ꯍꯧꯔꯒꯦ
ꯑꯥ ꯇꯧꯔꯛꯑꯣ
ꯅꯥꯏꯟꯇꯤꯟ
ꯎꯝ ꯇꯨ ꯑꯣꯜ
ꯅꯆꯤꯟ ꯊꯤꯔꯝꯅꯤ ꯀꯔꯤ
ꯅꯪꯒꯤ ꯃꯈꯣꯟꯗꯣ ꯌꯥꯝ ꯑꯍꯟ ꯀꯔꯤ ꯀꯔꯤꯒꯤꯅꯣꯅꯦ ꯑꯗꯨꯅ
ꯅꯪ ꯈꯛꯇꯅꯦ ꯉꯁꯤ ꯉꯁꯤ ꯐꯥꯎꯕꯗ ꯑꯩꯒꯤ ꯈꯣꯟ ꯑꯍꯟ ꯃꯥꯜꯂꯦ ꯍꯥꯏꯔꯛꯄꯗꯣ
ꯑꯣ ꯂꯣꯏꯔꯦ ꯂꯣꯏꯔꯦ ꯂꯣꯏꯔꯦ ꯑꯩꯥꯗꯤ ꯐꯥꯔꯁ ꯑꯗꯨꯅ ꯋꯥꯔꯤ ꯁꯥꯕ ꯅꯪꯒꯤ ꯃꯈꯣꯟꯗꯣ ꯌꯥꯝ ꯁꯤꯅꯤꯌꯔ ꯃꯜꯂꯦꯕ ꯑꯗꯨꯒꯤ ꯑꯗꯨꯗꯒꯤ ꯊꯥꯔꯇꯤꯒꯨꯝꯕ ꯁꯨ ꯃꯥꯜꯂꯦꯅ ꯈꯟꯕꯅꯦ ꯑꯗꯣ
ꯎꯝ ꯆꯍꯤ ꯑꯗꯨꯃꯥꯏꯅ ꯊꯔ ꯑꯗꯨꯃꯥꯏꯅ ꯊꯥꯔꯇꯤ ꯁꯨꯔꯒ ꯀꯅꯥ ꯑꯗꯨꯃꯥꯏꯅ ꯊꯥꯔꯇꯤ ꯁꯨꯔꯒ ꯀꯅꯥ ꯆꯥꯛ ꯊꯣꯡꯕ ꯍꯩꯇꯕ
ꯊꯣꯡꯕ ꯍꯩꯇꯕ ꯂꯩꯕꯅꯦ ꯁꯨꯔꯁꯨ ꯊꯥꯔꯇꯤ ꯑꯣꯏꯒꯦꯔꯥ ꯐꯣꯔꯇꯤ ꯑꯣꯏꯒꯦꯔꯥ ꯊꯣꯡ ꯑꯉꯥꯡꯗꯒꯤ ꯊꯣꯡ ꯁꯨꯛ ꯁꯨꯛ ꯊꯣꯡ ꯊꯣꯡꯗ꯭ꯔꯥꯗꯤ ꯊꯣꯡꯕ ꯑꯄꯥꯏ ꯑꯣꯏꯕꯀꯣ
ꯑꯗꯨꯃꯛꯇꯤ ꯅꯠꯇꯦ ꯑꯩꯗꯤ
ꯑꯩꯈꯣꯏꯔꯣꯝꯗꯁꯨ ꯑꯗꯨꯒꯨꯝꯕ ꯃꯤ ꯌꯥꯝ ꯂꯩꯌꯦ
ꯍꯦ ꯑꯗꯨꯗꯤ
ꯅꯨꯄꯥꯁꯨ ꯊꯤꯕ ꯑꯗꯨꯒ ꯊꯣꯡꯕꯁꯨ ꯍꯥꯏꯗꯕ ꯑꯗꯨꯒꯨꯝꯕ ꯃꯣꯏꯁꯨ ꯌꯥꯝ ꯂꯩꯌꯦ ꯌꯥꯝ ꯌꯥꯎꯋꯦ ꯑꯗꯨꯒꯤ ꯑꯗꯨꯗ ꯌꯧꯕꯅꯦ ꯅꯪꯁꯨꯀꯣ ꯑꯗꯨꯗꯤ
ꯎꯝ ꯑꯗꯨꯗꯤ ꯑꯩ ꯄꯥꯈꯣꯡ ꯄꯥꯎꯈꯣꯡ ꯑꯃ ꯆꯟꯒꯦꯅꯦ ꯈꯨꯝꯃꯣꯅꯦ ꯇꯕ꯭ꯔꯣ
ꯍꯣꯏ
ꯑꯩ ꯄꯥꯈꯨꯡ ꯑꯃ ꯆꯟꯒꯦ ꯈꯨꯝꯃꯨꯅꯦꯗꯨꯗꯤ
ꯀꯔꯤ ꯄꯥꯈꯣꯡꯅꯣ
ꯀꯥ ꯎꯝ ꯀꯞꯂ ꯀꯞꯂꯒ ꯉꯥꯟꯕꯁꯦ ꯀꯔꯤꯅꯣ
ꯀꯔꯤ ꯍꯥꯏꯕ
ꯀꯞꯂ ꯀꯞꯂꯒ ꯉꯥꯟꯕꯁꯦ
ꯑꯗꯨꯒꯤ ꯑꯟꯁꯔꯗꯨ ꯀꯔꯤꯅꯣ ꯍꯥꯏꯕ ꯅꯪꯅ
ꯅꯪ ꯍꯥꯏꯌꯣ ꯍꯥꯏꯕ
ꯍꯣꯏ ꯌꯥ ꯑꯩꯉꯣꯟꯗ ꯍꯥꯡꯕꯅꯦꯕ ꯅꯠꯇ꯭ꯔꯣ ꯎꯝ ꯎꯝ ꯑꯗꯨꯗꯤ ꯀꯥꯞꯅ ꯀꯥꯞꯅꯒ ꯈꯣꯡꯕ
ꯉꯥꯟꯕ ꯉꯥꯟꯕ ꯎꯝ ꯂꯥꯏꯠ ꯇꯧꯕꯗꯣ ꯂꯥꯏꯠ
ꯀꯔꯤꯅꯣꯅꯦ ꯑꯗꯨꯗꯤ ꯉꯥꯏꯈꯣ ꯀꯣ ꯀꯔꯤꯒꯤ ꯑꯣꯏꯗꯣꯏꯅꯣ ꯑꯗꯨꯑꯣꯏꯗꯤ ꯃꯩꯈꯦꯠ ꯅꯠꯇ꯭ꯔꯣ ꯃꯩꯈꯦꯠꯒꯤ ꯏꯁꯇꯤꯛ ꯅꯠꯇ꯭ꯔꯣ
ꯅꯠꯇꯦ
ꯅꯠꯇꯕ
ꯎꯝ
ꯎꯝ ꯃꯣꯏꯒꯤ
ꯑꯗꯨꯒꯨꯝꯕ ꯂꯩꯇꯦ
ꯀꯦꯟꯗꯜꯗꯣ ꯀꯄ ꯀꯞꯄꯒ ꯉꯥ ꯀꯦꯟꯗꯜꯗꯣ ꯀꯞꯄ ꯀꯞꯄꯒ ꯉꯥꯟꯗꯕ꯭ꯔꯥꯅꯦ
ꯃꯈꯣꯟ ꯊꯣꯛꯇꯦ ꯃꯥ ꯀꯔꯤꯅꯣꯅꯦ ꯑꯗꯨ ꯍꯥꯏꯕ ꯌꯥꯕ꯭ꯔꯣ ꯑꯗꯨ
ꯀꯞꯄꯥ ꯌꯥꯏ ꯀꯞꯄ ꯍꯥꯏꯕꯗꯤ ꯄꯤ ꯇꯥꯕ ꯍꯥꯏꯕꯅꯦ ꯀꯞꯄ ꯍꯥꯏꯕꯗꯤ ꯁꯥꯎꯟ ꯊꯣꯛꯄꯗꯣ ꯍꯥꯏꯕ ꯅꯠꯇꯦꯗ
ꯅꯠꯇꯦ ꯃꯈꯣꯟ ꯊꯣꯛꯇꯧꯕꯅꯤ
ꯌꯥꯗꯦ ꯀ ꯀꯄ ꯀꯞꯄꯗ ꯃꯤ ꯁꯥꯎꯊꯣꯛꯄ ꯊꯣꯛꯇꯕ ꯂꯩꯌꯦꯅ ꯑꯩꯁꯨ ꯊꯣꯛꯇꯦ
ꯁꯥꯎꯔꯗꯤ ꯃꯈꯣꯟ ꯊꯣꯛꯇꯧꯕꯅꯤ ꯀꯔꯤꯅꯣꯅꯦ ꯑꯌꯥꯝꯕꯗꯤ ꯑꯗꯨꯗꯤ
ꯑꯗꯨ ꯆꯤꯡꯗꯦ ꯀꯞꯄ ꯍꯥꯏꯕꯗꯤ ꯀꯞꯄ ꯍꯥꯏꯕꯗꯤ ꯄꯤ ꯇꯥꯕ ꯍꯥꯏꯕꯅꯤ
ꯑꯗꯨꯗꯤ ꯑꯗꯨꯗꯤ ꯑꯗꯨꯗꯤ ꯍꯟꯗ꯭ꯔꯦꯠ ꯄꯥꯔꯁꯦꯟ ꯅꯠꯇꯦ ꯐꯤꯐꯇꯤ ꯄꯥꯔꯁꯦꯟꯁꯨ ꯆꯨꯝꯗꯦ ꯗꯦꯐꯤꯅꯤꯁꯟꯗꯣ
ꯑꯗꯨꯗꯤ ꯃꯈꯣꯡ ꯑꯃꯒ ꯆꯟꯒꯦꯀꯣ
ꯑꯥ ꯔꯥꯏꯗꯜ ꯔꯥꯏꯗꯜ ꯍꯥꯏꯕ꯭ꯔꯣ ꯅꯪ ꯅꯪꯅ ꯍꯪꯕꯗꯣ ꯍꯥꯏꯗꯜ ꯔꯤꯗꯜ ꯍꯥꯏꯕ ꯑꯆꯥ
ꯑꯗꯨꯒꯨꯝꯕ ꯑꯗꯨꯒꯨꯝꯕ ꯌꯥꯝ ꯇꯧ ꯃꯜꯂꯦꯅꯦ ꯅꯪꯁꯦ
ꯄꯥꯎꯈꯣꯡ ꯑꯗꯨ ꯄꯥꯎꯈꯣꯡ ꯀꯧꯋꯦ ꯄꯥꯎꯈꯣꯡ
ꯄꯥꯎꯈꯣꯡ
ꯄꯥꯎꯈꯣꯡ
ꯑꯣ ꯑꯆꯥ
ꯑꯗꯨꯗꯤ ꯑꯩ ꯑꯃ ꯍꯥꯏꯔꯛꯀꯦꯀꯣ ꯑꯃ ꯎꯝ
ꯑꯩ ꯍꯥꯏ ꯍꯥꯏ ꯍꯥꯏꯒꯦ ꯅꯪ ꯈꯨꯝꯃꯣ ꯑꯩꯅ ꯍꯥꯏꯔꯛꯑꯒꯦ ꯅꯪ ꯈꯨꯝꯃꯣ
ꯍꯣꯏꯅꯦ ꯍꯥꯏꯌꯣꯅꯦ
ꯌꯥꯕ꯭ꯔꯣ
ꯌꯥꯏꯌꯦ ꯍꯥꯏꯌꯣ
ꯌꯨꯝ ꯑꯃꯗꯀꯣ
ꯎꯝ
ꯃꯤꯁꯦ ꯌꯥꯡꯈꯩꯅꯦꯕ
ꯑꯥ
ꯑꯗꯨꯒ ꯃꯤ ꯈꯝꯍꯤꯗꯣ ꯅꯨꯡꯇꯤ ꯁꯤꯕꯀꯣ
ꯎꯝ
ꯅꯨꯡꯇꯤꯁꯤꯕ ꯑꯗꯨ ꯀꯔꯤꯅꯣ
ꯃꯤ ꯌꯥꯡꯈꯩ ꯂꯩꯕ ꯌꯨꯝꯗ
ꯃꯤ ꯑꯅꯤ ꯅꯨꯡꯇꯤ ꯁꯤꯕ
ꯑꯅꯤ ꯅꯨꯡꯇꯤꯒꯤ ꯁꯤꯕ
ꯍꯣꯋꯦ
ꯈꯪꯗꯦ
ꯈ ꯈꯜꯂꯣꯅꯦ ꯀꯔꯤꯅꯣꯅꯦ ꯅꯍ ꯌꯥꯝ
ꯍꯥꯏꯒꯗꯧ ꯃꯜꯂꯦ
ꯈꯪꯗꯕꯩꯅꯦ
ꯈꯔ ꯋꯥꯈꯜꯗꯣ
ꯎꯔꯣ
ꯍꯥ
ꯎꯔꯣ
ꯎ ꯅꯠꯇꯦ ꯀꯔꯤꯒꯤ ꯎꯅꯣꯅ ꯐꯦꯃꯤꯂꯤ ꯑꯃꯗ ꯃꯤꯁꯦ ꯌꯥꯡꯈꯩ ꯂꯩꯌꯦ ꯑꯗꯨꯗ ꯃꯤ ꯑꯅꯤꯗꯤ ꯑꯗꯨꯝ ꯅꯨꯡꯁꯤꯕ ꯑꯗꯨ ꯀꯔꯤꯅꯣ ꯍꯥꯏꯕꯅꯤ ꯗ ꯅꯨꯇꯤ ꯁꯤꯕ ꯅꯨꯡꯇꯤꯒꯤꯅꯤ ꯍꯣꯏ
ꯑꯗꯨꯗꯤ ꯈꯪꯗꯦ
ꯈꯪꯗꯦꯕ
ꯎꯝ
ꯑꯗꯨꯗꯤ ꯑꯃ ꯍꯪꯒꯦ
ꯑꯟꯁꯔ ꯍꯥꯟꯅ ꯍꯥꯏꯌꯣꯅꯦ
ꯑꯟꯁꯔꯗꯤ ꯂꯥꯁꯇ ꯍꯥꯏꯒꯦ
ꯏꯁ ꯌꯥꯔꯦ ꯅꯪꯒꯤꯗꯣꯍꯥꯟ ꯅꯪꯁꯨ ꯈꯪꯗꯕ ꯃꯥꯜꯂꯦ
ꯑꯩ ꯈꯪꯗ꯭ꯔꯦꯥꯗꯤ ꯀꯃꯥꯏ ꯍꯪꯒꯗꯧꯕ ꯅꯪꯉꯣꯟꯗ
ꯅ ꯀꯣꯏꯁꯟꯗꯤ ꯀꯩꯅꯣ ꯀꯣꯏꯁꯟꯗꯤ ꯄꯪꯍꯥꯏꯗ ꯍꯥꯏꯕ ꯌꯥꯏꯌꯦ ꯋꯥꯍꯪꯗꯤ ꯄꯪꯍꯪꯗ ꯍꯪꯕ ꯌꯥꯏ
ꯑꯁ ꯑꯗꯨꯗꯤ ꯍꯥꯏꯔꯛ ꯑꯗꯨ ꯑꯗꯨ ꯍꯥꯏꯕꯗꯤ ꯍꯥꯢꯒꯅꯤꯅꯦ ꯍꯥ ꯑꯟꯁꯔꯗꯣ ꯑꯟꯁꯔꯗꯣ ꯍꯥꯏꯔꯛꯑꯣ ꯍꯥꯏꯕ
ꯑꯧ ꯄꯥꯎꯈꯨꯝ ꯍꯥꯏꯔꯛꯑꯣ ꯄꯥꯎꯈꯨꯝ
ꯃꯥꯆꯦꯁ ꯃꯦꯠꯆꯦꯁ
ꯃꯥꯆꯦꯁꯇꯣ ꯐꯤꯞꯇꯤ ꯂꯩꯇꯕꯁꯨ ꯌꯥꯎꯋꯦ ꯁꯤꯛꯁꯇꯤ ꯂꯩꯕꯁꯨ ꯌꯥꯎꯋꯦꯅ ꯁꯚꯦꯟꯇꯤ ꯂꯩꯕꯁꯨ ꯌꯥꯎꯋꯦꯅ ꯌꯥꯗꯦ ꯅꯪꯒꯤꯗꯨ ꯅꯪꯒꯤꯁꯨ ꯌꯥꯗꯦ
ꯁꯚꯦꯟꯇꯤ ꯌꯧꯕ ꯂꯩ ꯌꯧꯋꯦꯕ
ꯍꯣꯏ ꯁꯚꯦꯟꯇꯤ ꯌꯥꯎꯕ ꯂꯩ ꯃꯥꯒꯤ
ꯑꯩ ꯌꯥꯝꯕꯗꯤ ꯍꯥ ꯍꯥꯏꯕꯗꯤ ꯍꯥꯏ ꯍꯥꯏꯕꯗꯤ ꯃꯦꯖꯣꯔꯤꯇꯤꯗ ꯌꯦꯡꯕ ꯇꯥꯔꯦ ꯁ꯭ꯇꯦꯟꯗꯔꯗ ꯁ꯭ꯇꯦꯟꯗꯔ ꯃꯆꯦꯁ ꯂꯩꯔꯦ ꯍꯥꯏꯔꯗꯤ ꯐꯤꯐꯇꯤꯅꯥ ꯌꯥꯝꯃꯦꯕꯀꯣ
ꯅꯪꯒꯤ ꯀꯣꯏꯁꯟꯗꯣ ꯚꯦꯂꯤꯠ ꯑꯣꯏꯗꯦ ꯍꯟꯗꯛ
ꯁꯥꯞ ꯗꯁ ꯚꯦꯂꯤꯠ ꯑꯣꯏꯗꯦ ꯍꯥꯏꯅꯦ ꯁꯤꯗꯤ ꯌꯨꯅꯤꯚꯔꯁꯦꯜ ꯅ ꯌꯨꯅꯤꯚꯔꯁꯦꯜ ꯃꯣꯏꯅ ꯌꯥꯏ ꯌꯥꯔꯦ ꯍꯥꯏꯅ ꯑꯦꯒ꯭ꯔꯤ ꯇꯧꯔꯕꯅꯤ ꯀꯔꯤꯅꯣꯅꯦ ꯅꯪꯅ
ꯌꯥꯗꯦ ꯅꯪꯒꯤ ꯀꯣꯏꯁꯟꯗꯣ ꯌꯥꯗꯦ ꯈꯔ ꯋꯥꯠꯂꯦ
ꯈꯔ ꯋꯥꯠꯂꯦꯕ ꯌꯥꯏ ꯌꯥꯏ ꯌꯥꯏ ꯅꯥ ꯅꯪ ꯉꯃꯣ ꯌꯥꯏ ꯌꯥꯏ ꯪ ꯅꯪꯒꯃꯣ
ꯉꯝꯗ꯭ꯔꯗꯤ ꯑꯩꯅ ꯉꯝꯗ꯭ꯔꯗꯤ ꯑꯦ ꯑꯩꯅ ꯆꯨꯝꯕꯩꯅꯦ
ꯉꯝꯃꯣ ꯉꯝꯃꯣ ꯑꯁꯤꯗꯤ ꯌꯨꯅꯤꯚꯔꯁꯦꯜꯂꯤ ꯑꯦꯁꯦꯇꯤꯞꯅꯤꯕ
ꯑꯗꯨꯗ ꯅꯪꯅ ꯆꯨꯝꯗꯦ ꯚꯦꯂꯤꯠ ꯑꯣꯏꯗꯦ ꯍꯥꯏꯔꯗꯤ
ꯔꯤꯌꯨꯅꯤ ꯌꯨꯅꯤꯕꯔꯁꯦꯜ ꯑꯣꯏꯔꯁꯨ ꯉꯁꯤ ꯈꯛꯇꯅꯦ ꯑꯩꯅ ꯇꯥꯕ
ꯑꯗꯨꯅꯤꯕ ꯅꯪ ꯅꯪ ꯈꯪꯗꯦ ꯑꯗꯨ ꯅꯪ ꯀꯃꯥꯏ ꯈꯪꯅꯤꯅꯣ ꯊ ꯇꯥꯦꯗꯤ ꯀꯃ